ꯇ ꯇꯥꯔꯦ ꯀꯩꯗꯧꯔꯤꯔꯤꯅꯣ
ꯑꯩꯈꯣꯏꯁꯦ ꯆꯥꯛ ꯆꯥꯕ ꯂꯣꯏꯔꯒꯀꯣ ꯇꯦꯔꯦꯁꯇ ꯀꯥ ꯈꯠꯂꯒ ꯐꯝꯃꯤꯌꯦ
ꯅꯕꯅꯤꯒꯤ ꯆꯥꯛ ꯈꯨꯆꯥꯥꯗꯤ ꯄꯨꯡ ꯑꯅꯤ ꯆꯪꯏꯍꯦ
ꯆ ꯆ ꯑꯃ ꯂꯣꯏꯔꯒ ꯌꯨꯝ ꯑꯃꯨꯛ ꯁꯦꯡꯉꯦ ꯑꯗꯨ ꯌꯨꯝ ꯁꯦꯡꯕ ꯂꯣꯏꯔ ꯇꯧꯔꯦꯕ
ꯅꯃꯥꯟꯅꯕꯤꯗꯨꯁꯨ ꯌꯥꯗꯍꯦ ꯑꯩꯅ ꯇꯧꯔꯛꯑꯣ ꯇꯧꯒꯦ ꯅꯪꯉꯣꯟꯗ ꯍꯥꯏꯔꯁꯨ ꯑꯃꯨꯛꯀ ꯔꯤꯄ꯭ꯂꯥꯏ ꯄꯤꯗꯦ ꯃꯥꯁꯦ ꯁꯛ ꯀꯥꯛꯄ ꯅ ꯀꯣ ꯑꯩꯅ ꯁꯨꯃꯥꯏꯅ ꯍꯥꯏꯌꯦ ꯍꯥꯏꯕꯤꯌꯨ
ꯈꯪꯗ꯭ꯔꯦ ꯄꯩꯁꯥ ꯈꯪꯗ꯭ꯔꯦ ꯑꯩꯁꯨ
ꯇꯧꯅꯤꯡꯗ꯭ꯔꯦꯕ ꯃꯥꯁꯦ ꯍꯧꯖꯤꯛ
ꯍꯣꯏ ꯍꯣꯏ
ꯅꯨꯄꯥ ꯃꯁꯛ ꯐꯖ ꯐꯖꯕ ꯃꯉꯣꯟꯗ ꯂꯥꯛꯈ꯭ꯔꯕ ꯃꯥꯜꯂꯦ ꯑꯗꯨꯅ ꯑꯩꯈꯣꯏꯕꯨ ꯀꯥꯎꯈ꯭ꯔꯕ ꯃꯥꯜꯂꯦ ꯃꯥ ꯅꯪꯁꯨ ꯃꯤ ꯑꯇꯣꯞꯄꯗ ꯇꯥꯎꯔꯝꯃꯔꯣꯏꯅꯦ
ꯇꯧꯗꯤ ꯑꯦ
ꯈꯔ ꯇꯎꯅ
ꯀꯧ ꯉ ꯃꯤ ꯂꯩꯦꯇ ꯅꯣꯏ ꯅꯃ ꯅꯃꯥꯟꯅꯕꯤ ꯂꯩꯕ ꯑꯅꯤꯗꯣ ꯂꯩꯕ ꯄꯤꯒ ꯖꯤꯗꯣ
ꯑ
ꯑꯣ ꯇꯧꯋꯦ ꯑꯗꯨꯅꯤꯕꯨ ꯇꯧꯕꯁ ꯑꯗꯨꯒ ꯅꯪ ꯑꯗꯨꯒ ꯅꯣꯏꯒ ꯍꯣꯁꯇꯦꯜ ꯅꯣꯏ ꯀꯣꯂꯦꯖ ꯂꯩꯕꯗꯣ ꯑꯁꯤꯗ ꯈꯛꯇꯅꯤ ꯑꯁꯤ ꯇꯧꯕꯗ ꯔꯦꯟ ꯂꯩ
ꯑꯥꯎ
ꯁꯦ ꯉꯥꯡꯅꯕ ꯌꯥꯗꯦ
ꯑꯣ ꯍꯣꯏ ꯑ ꯑꯗꯨꯒꯁꯨ ꯃꯕꯥꯅꯤꯒꯤꯗꯣ ꯔꯨꯝꯒꯤ ꯃꯤ ꯌꯥꯝꯕꯒꯤ ꯀꯣ ꯂꯥꯡꯕꯗꯨ ꯌꯥꯗꯦ
ꯑꯩ ꯑꯁꯤꯅꯤꯕꯨ ꯇꯧꯅꯤꯡꯗ꯭ꯔꯦ ꯈꯪꯕ꯭ꯔꯥ
ꯑꯩꯁꯨ ꯁꯥꯎꯅꯤꯡ ꯔꯙ꯭ꯔ ꯑꯣ
ꯑꯩ ꯑꯩꯁꯦ ꯑꯃꯈꯛꯇ ꯑꯣꯏꯔꯦ ꯐꯖꯅ ꯇꯧꯕ
ꯑꯆꯥ ꯑꯗꯨ ꯍꯧꯥꯎꯔꯦ ꯍꯧꯖꯤꯛ ꯏꯕꯥꯅꯤꯒꯤꯁꯦ ꯌꯥꯔꯒ ꯍꯣꯔꯦꯟꯁꯦ ꯑꯃꯨꯛꯀ ꯐꯥꯔꯗꯤ ꯅꯪ ꯍꯣꯔꯦꯟ ꯏꯕꯥꯅꯤ ꯋꯥ ꯂꯥꯏꯅꯤꯡꯉꯥꯏ ꯃꯇꯝꯗ ꯑꯃꯨꯛꯀ ꯇꯧꯔꯛꯑꯣ ꯑꯩꯉꯣꯟꯗ
ꯍꯣꯏ ꯍꯣꯏ ꯇꯧꯒꯦ
ꯐꯔꯤ ꯌꯦꯟꯖꯥꯡ ꯆꯥꯕ꯭ꯔꯣ
ꯎꯝ ꯔꯦꯗꯤꯤꯁ ꯆꯌꯦ ꯔꯦꯗꯤꯤꯁ ꯀꯥꯈꯥ ꯃꯦꯟ ꯑꯗꯨꯒ ꯍꯋꯥꯏ ꯑꯁꯥꯡꯕꯗꯨ ꯃꯤꯃꯤ ꯃꯦꯠꯂꯗ ꯆꯥꯌꯦ
ꯑꯥꯎꯕ꯭ꯔꯣ
ꯍꯣꯏꯗ ꯅꯪꯗꯤꯌꯦ
ꯑꯈꯣꯏꯁꯨ ꯔꯣ ꯇꯂꯗꯤ ꯃꯨꯒꯥꯥ ꯃꯁꯛ ꯈꯖ ꯊꯣꯛꯄ ꯑꯃ ꯂꯩꯌꯦꯕ ꯑꯗꯨ ꯃꯁꯛ ꯐꯖ ꯊꯣꯛꯑꯦꯕ ꯌꯣꯡꯆꯥꯛꯇꯣ ꯀꯪꯕꯗꯣ ꯏꯁꯤꯡꯗ ꯇꯤꯜꯂꯒ ꯑꯗꯨꯒ ꯌꯦꯟꯗꯦꯝꯒ ꯁꯤꯡꯖꯨ ꯇꯧꯔꯒ ꯆꯥꯏ
ꯍꯥꯎ ꯑꯣꯏꯣꯏ ꯅ ꯅ ꯑꯣꯏꯒꯤꯁꯨꯣ
ꯍꯣꯏ ꯑꯗꯨꯝ ꯍꯧꯖꯤꯛꯀꯥꯟꯁꯦ ꯆꯥꯛꯁꯨ ꯆꯥꯕ ꯉꯝꯗꯗ ꯊꯥꯕꯒꯤ ꯍꯣꯏ ꯅꯣꯏꯒꯤ ꯋꯦꯗꯔꯗꯤ ꯀꯃꯥꯏꯅ ꯇꯧꯕ
ꯉꯔꯤ ꯉꯁꯤꯁ ꯅꯣꯡꯆꯨꯑꯦꯕ ꯑꯗꯨꯒꯤ ꯅꯨꯡꯉꯥꯏꯌꯦ ꯁꯤꯗꯤꯀꯣ
ꯑ ꯑꯗꯨ ꯅꯣꯏꯗꯤ ꯑꯦꯁꯤ ꯂꯩꯕꯅꯤꯅ ꯋꯥꯈꯜ ꯋꯥꯅꯤꯡꯉꯥꯏ ꯂꯩꯇꯦꯗ
ꯍꯣꯏ ꯑꯗꯨ ꯑꯣꯏꯔꯁꯨ ꯁꯥꯔꯗꯤ ꯑꯗꯨꯝ ꯁꯥꯏꯌꯦꯅ ꯃꯄꯥꯟꯒꯤ ꯍꯤꯠꯇꯣ ꯑꯗꯨꯝꯒꯤ ꯆꯪꯂꯛꯄꯅꯤꯅ
ꯑꯣ ꯍꯧꯖꯤꯛ ꯅꯣꯡ ꯃꯥꯡ꯭ꯔꯂ ꯂꯩ
ꯃꯃꯥꯡꯃꯒ ꯂꯩꯑꯦ ꯅꯨꯡꯁꯤꯠ ꯈꯔ ꯏꯪ ꯑꯗꯨꯒꯤ ꯃꯊꯛꯇ ꯐꯝꯕꯅꯤ
ꯑꯣ ꯅꯪꯒꯤ ꯅꯃꯥꯟꯅꯕꯤꯁꯨ ꯂꯩꯕ꯭ꯔꯥ ꯃꯊꯛꯇ
ꯍꯣꯏ ꯃꯥ ꯏꯁꯩ ꯇꯥꯔꯒꯗꯤ ꯐꯣꯟ ꯃꯤꯡꯗ
ꯅ ꯀꯣꯜ ꯇꯥꯎꯗꯡ ꯉꯁꯤꯗꯤ
ꯃꯥ ꯇꯧꯅꯤꯡꯉꯥꯏ ꯂꯩꯇ꯭ꯔꯦ ꯍꯥꯏꯅ
ꯃꯥ ꯑꯇꯣꯞꯄ ꯑꯦꯀꯥꯎꯟ ꯄꯥꯏꯗꯕ꯭ꯔꯥ
ꯑꯗꯨ ꯄꯥꯏꯔꯦ ꯑꯗꯨ ꯁꯦꯝꯗꯦ ꯑꯃ
ꯑꯣ ꯁꯦꯝꯃꯔꯣꯏ ꯍꯥꯏꯕ꯭ꯔꯃ
ꯁꯦꯝꯒꯗꯧꯕ ꯃꯥꯟꯗꯦ ꯑꯩꯅ ꯈꯟꯕꯗ
ꯍꯪꯗꯗ ꯑꯗꯨꯗꯤ ꯄꯝꯨꯁꯦ ꯃꯣꯏ ꯍꯥꯏꯥꯏꯌꯨ
ꯍꯣꯏ ꯍꯣꯔꯦꯟꯇ ꯍꯣꯔꯦꯟ ꯅꯪꯉꯣꯟꯗ ꯍꯪꯉꯛꯀꯦ
ꯎꯝ ꯃꯥꯗꯤ ꯑꯩꯈꯣꯏꯅ ꯇꯦꯛꯁ ꯊꯥꯔꯁꯨ ꯄꯥꯏꯈꯠꯇꯕ ꯑꯦ ꯊꯥꯔꯛꯇꯕꯅꯤꯅ ꯋꯥ ꯉꯥꯡꯅꯤꯉꯥꯏꯁꯨ ꯋꯥꯏꯑꯦꯕ ꯃꯥꯕꯨ
ꯏꯁ ꯏꯁ ꯅꯍꯥꯟ ꯅꯣꯏꯅ ꯌꯥꯝ ꯇꯧꯕ ꯅꯠꯇ꯭ꯔꯁꯨ ꯀꯔꯤ ꯇꯧꯔꯦ
ꯏ ꯑꯗꯣ ꯔꯤꯞ꯭ꯂꯥꯏ ꯄꯤꯅꯤꯡꯉ ꯏꯣ ꯇꯔꯦꯠ ꯇꯔꯦꯠ ꯆꯉꯦ
ꯑ
ꯐꯠ ꯊꯠ ꯐꯠ ꯊꯠ ꯄꯤꯗꯕ ꯋꯥ ꯉꯥꯡꯕꯗ
ꯑꯣ ꯈꯪꯗ꯭ꯔꯦ ꯑꯗꯨꯗꯤ ꯑꯩ ꯅꯪ ꯍꯡ ꯀ꯭ꯂꯥꯁ ꯍꯣꯅꯤ
ꯑꯧ ꯆꯠꯄ ꯍꯧꯥꯎꯔꯅꯤ ꯁꯤꯁꯦ ꯀ ꯃ ꯃꯇꯝ ꯈꯥꯗꯤ ꯐꯖꯅ ꯇꯧꯗꯣꯏ ꯃꯥꯟꯗ꯭ꯔꯦ ꯀ꯭ꯂꯥꯁ ꯆꯠꯄꯅꯤꯅ
ꯑꯦ ꯌꯥꯔꯦ ꯅꯨꯡꯗꯥꯡ ꯍꯜꯂꯛꯑꯒ ꯏꯚꯅꯤꯡ ꯍꯜꯂꯛꯑꯒ ꯃꯇꯝ ꯌꯥꯝ ꯂꯩꯔꯤꯁꯤꯗꯤ
ꯑꯦ ꯂꯥꯛꯄ ꯃꯇꯝꯗꯤ ꯑꯃꯨꯛꯀ ꯇꯨꯝꯅꯤꯡꯈꯤꯅꯤ ꯌꯥꯝꯅ ꯇꯧꯕ ꯉꯝꯗ꯭ꯔꯦꯗ ꯅꯨꯃꯤꯠꯇ ꯈꯔ ꯈꯔꯒꯨꯝꯕꯀꯣ ꯄꯥꯎ ꯐꯥꯎꯔꯅꯤ ꯑꯗꯨ ꯃꯣꯏ ꯔꯦꯟ ꯂꯥꯛꯏꯕ ꯀꯥꯡꯕꯨꯗꯣ
ꯑꯣ
ꯇꯄꯔꯣ
ꯍ ꯊꯑ
ꯅꯦꯠꯋꯔꯛ ꯅꯨꯡꯉꯥꯏꯇꯕ ꯃꯥꯜꯂꯦꯀꯣ ꯃꯣꯏꯁꯨ
ꯈꯪꯗꯦ ꯑꯗꯨꯒꯤ ꯑꯩ ꯇꯧꯅꯤꯡꯗ꯭ꯔꯦ ꯃꯣꯏꯕꯨ ꯈꯪꯕ꯭ꯔꯥ
ꯑꯁ ꯑꯩꯒꯤꯁꯨ ꯑꯅꯤꯔꯥ ꯇꯥꯠꯈ꯭ꯔꯕ ꯅꯤꯡꯁꯤ
ꯑꯩꯁꯨ ꯑꯗ ꯑꯩ ꯑꯩ ꯍꯥꯏꯔꯤꯁꯤꯅꯦ ꯑꯃꯈꯛꯇꯅꯦ ꯁꯛꯁꯦꯁ ꯑꯣꯏꯕ ꯍꯧꯖꯤꯛ
ꯑ ꯑꯗꯨ ꯍꯣꯔꯦꯟ ꯇ꯭ꯔꯥꯏ ꯇꯧꯋ ꯑꯩꯉꯣꯟꯗ ꯍꯧꯖꯤꯛ ꯏꯕꯥꯅꯤꯒꯤ ꯁꯛꯁꯦꯁ ꯇꯧꯔꯤ ꯉꯔꯥꯡꯁꯨ ꯏꯕꯥꯅꯤꯒꯤ ꯁꯛꯁꯦꯁ ꯇꯥꯎꯎꯗꯕꯅꯤꯅ ꯋꯥꯔꯕꯅꯦ ꯉꯔꯥꯡ ꯁꯤꯁꯨ ꯑꯁ
ꯑꯅꯦ ꯅꯣꯏ ꯀ꯭ꯂꯥꯁꯁꯦ ꯑꯗꯨꯝ ꯐꯨꯜ ꯐꯨꯜ ꯂꯧꯕ꯭ꯔꯥ ꯀꯃꯥꯏꯅ ꯇꯧꯕ꯭ꯔꯥ
ꯍꯣꯏ ꯑꯌꯨꯛꯇꯅ ꯀ꯭ꯂꯤꯅꯤꯀꯦꯜ ꯄꯣꯁꯇꯤꯡ ꯆꯠꯀꯅꯤꯕ
ꯅꯣꯏ ꯀꯣꯂꯦꯖ ꯇꯔꯥ ꯃꯄꯥꯟꯗ
ꯃꯄꯥꯟꯗ ꯆꯠꯍꯟꯕꯅꯦ ꯑꯗꯨ ꯍꯟꯗꯛꯁꯦ ꯍꯧꯖꯤꯛ ꯐꯥꯎꯗꯤ ꯆꯠꯍꯟꯅꯤꯡꯉꯥꯏ ꯃꯤꯡ ꯄꯤꯈꯠꯇ꯭ꯔꯤ
ꯎꯝ
ꯑꯁꯃꯥꯏꯟꯗ ꯇꯧꯔꯒ ꯂ ꯁꯤꯗꯤ
ꯃꯅꯤ ꯑꯗꯨꯝ ꯊꯥꯕ꯭ꯔꯥ ꯃꯄꯥꯟꯗ
ꯗꯤꯁ ꯌꯔꯅ ꯊꯥꯕ ꯑꯣ ꯍꯣꯏ ꯑꯩꯈꯣꯏ ꯁꯤꯅꯤꯌꯔ ꯍꯣꯏꯗꯗꯤ ꯃꯄꯥꯟ ꯑꯃ ꯑꯗ ꯑꯗꯨꯝ ꯂꯥꯁ ꯌꯔꯁꯨ ꯐꯨꯠꯕꯣꯜꯒꯤ ꯃꯐꯝꯗꯀꯣ ꯏꯁꯄꯣꯏꯠꯁꯀꯤ ꯃꯐꯝꯗ ꯆꯠꯍꯟꯕꯅꯦꯕ ꯑꯗꯨꯒ ꯍꯟꯗꯛꯅ ꯍꯣꯁꯄꯤꯇꯥꯜꯗ ꯆꯠꯍꯜꯂꯦ
ꯑꯣ
ꯑꯗꯨꯒ ꯑꯩꯈꯣꯏ ꯍꯣꯁꯄꯤꯇꯥꯜꯗꯁꯨ ꯃꯤ ꯈꯔ ꯇꯥꯔꯒ ꯂꯩꯌꯦꯦ ꯑꯗꯨꯝ ꯈꯪꯗ꯭ꯔꯦꯗ ꯌꯥꯝ ꯋꯥꯔꯦ ꯆ ꯅꯤꯡꯉꯥꯏ ꯈꯂꯒ ꯇꯕ꯭ꯔꯣ
ꯇꯥꯏꯌꯦ
ꯋꯥ ꯉꯑꯣꯍꯦ ꯇꯨꯃꯤ ꯏ ꯂꯥꯛꯒꯅꯨ ꯀꯣ
ꯑꯅꯤꯗ
ꯑꯁ ꯑꯅꯤꯗꯣ ꯉꯁꯥꯏ ꯇꯥꯎꯋꯦꯗ
ꯑꯣꯏꯗꯕ꯭ꯔꯥ
ꯍꯣꯏ ꯃꯤ ꯑꯃ ꯁꯤꯒꯗꯨꯗꯤ ꯈꯔ ꯐꯥꯏꯌꯦ ꯄꯤꯒꯗꯨꯗꯤ ꯄꯪ ꯇꯠ ꯇꯥꯠꯂꯒ ꯑꯁ ꯀꯦ ꯂꯩꯏꯕꯗꯣ ꯃꯣꯏꯒꯤ ꯐꯝꯗꯥ
ꯑꯣ
ꯏꯁꯩꯒ ꯁꯛꯄꯒꯤ ꯏꯕꯥꯅꯤꯒꯗꯨ ꯌꯥꯗꯣꯏ ꯃꯥꯟꯗ꯭ꯔꯦ ꯃꯥꯗꯣ ꯗꯤꯁꯇꯥꯔꯕ ꯌꯥꯝ ꯇꯥꯎꯋꯦꯕ ꯇꯥꯎꯒꯅꯨ ꯍꯥꯏꯔꯒ
ꯍꯣꯏ ꯑꯩꯁꯨ ꯇꯧꯕꯗ ꯁꯨꯃꯥꯏꯅ ꯇꯧꯒꯅꯨ ꯍꯥꯏꯌꯣ ꯅꯃꯥꯟꯅꯕꯤꯕꯨ ꯍꯥꯏꯔꯒ
ꯁꯨꯃꯥꯏꯅ ꯇꯎ ꯁꯨꯃꯥꯏꯅ ꯇꯧꯔꯒꯀꯣ ꯃꯥꯗꯣ ꯄꯤꯗꯨꯅ ꯍꯥꯏꯈ꯭ꯔꯕꯅꯦꯕꯉꯣꯟꯗ
ꯍꯣꯏ
ꯑꯗꯨꯒ ꯃꯥꯗꯣ ꯀꯩꯅꯣ ꯇꯧꯔꯛ
ꯃꯃ ꯇꯥꯏꯞꯇ ꯀꯣ ꯎꯅꯤ ꯏꯁꯨ ꯉꯔꯥꯡ ꯑꯃꯔꯛ ꯊꯦꯡꯅꯌꯦ
ꯑꯁꯨꯃꯥꯏꯅ ꯁꯛꯄ ꯍꯥꯎꯕꯗꯒꯤ ꯑꯩꯁꯨ ꯑꯗꯨꯗꯤ ꯃꯥꯗꯣ ꯁꯥꯔꯁꯨ ꯃꯄꯥꯟ ꯊꯣꯛꯄꯤꯌꯣ ꯇꯥꯎꯕ ꯃꯇꯝꯗꯗꯤ ꯃꯥꯡꯍꯜꯂ ꯒꯨꯝꯁꯦꯅ ꯍꯥꯏꯕꯅꯦꯕ ꯃꯉꯣꯟꯗ
ꯃꯤꯕꯨ
ꯍꯣꯏ ꯑꯁꯤꯁꯨ ꯋꯥꯑꯒ ꯉꯥꯡꯅꯤꯡꯉꯥꯏ ꯂꯩꯗ꯭ꯔꯒ ꯉꯥꯡꯕ ꯀꯥꯟꯁꯤꯗ
ꯆꯅꯤ
ꯊꯣꯛꯅꯤꯡꯉꯥꯏ ꯌꯥꯝ ꯋꯥꯔ ꯈ ꯇꯧꯕ ꯃꯇꯝꯗ ꯃꯥꯅ
ꯑꯗꯨꯝ ꯃꯤ ꯃꯤ ꯌꯥꯝꯕ꯭ꯔꯥ ꯅꯪꯒꯤꯗꯗꯤ
ꯑꯩꯈꯣꯏ ꯑꯩꯈꯣꯏꯗ
ꯗꯦ ꯅꯪ ꯅꯪ ꯉꯥꯡꯕꯗꯣ
ꯑꯥ
ꯌꯥꯝꯅꯗ ꯏꯕ꯭ꯔ ꯍꯥꯏꯥꯏꯕ ꯅꯒꯤꯗꯤ
ꯀꯣꯜ ꯇꯧꯅꯤꯡꯉꯥꯏꯔ
ꯍꯣꯏ ꯍꯣꯏ
ꯑꯣ ꯑꯗꯨꯝ ꯏꯃꯥꯟꯅꯕꯤ ꯈꯔ ꯃꯣꯏ ꯃꯇꯝ ꯂꯥꯛꯏꯕ ꯃꯇꯝꯗꯒꯤ ꯉꯥꯛꯇ ꯑꯗꯨꯝ ꯇꯥꯎꯕ ꯐꯪꯉꯤꯗ
ꯎꯝ
ꯀꯩꯁꯨ ꯄꯥꯛ ꯂꯩꯇ ꯑꯗꯨꯝ ꯑꯣꯏꯅ ꯇꯧꯔꯛꯑꯣ ꯍꯥꯏꯕꯒꯨꯝꯒꯨꯝꯕ ꯃꯇꯝꯗꯀꯣ
ꯍꯣꯏ
ꯑ ꯑꯗꯨꯗꯒꯤꯅꯦ ꯅꯣꯏꯕꯨ ꯐ꯭ꯔꯤ ꯂꯩꯕ꯭ꯔꯣ ꯐ꯭ꯔꯤ ꯂꯩ ꯅ ꯑꯗꯨꯣ ꯉꯅꯔꯥꯏꯗ ꯅꯣꯏꯗꯤ ꯂꯣꯏ ꯅꯤꯡꯈ꯭ꯔꯕ
ꯊꯕꯛꯗꯤꯤ ꯌꯥꯝ ꯀꯟꯕ ꯃꯥꯟꯈ꯭ꯔꯣ
ꯎꯝ ꯃꯤ ꯂꯩꯇꯕ ꯋꯥꯅꯤꯗ ꯑꯗꯨ ꯅꯨ ꯅꯨꯄꯤ ꯑꯃꯕꯨꯗꯤ ꯄꯤꯒꯦ ꯅꯪꯉꯣꯟꯗꯁꯨ
ꯍꯣꯏ
ꯑꯩꯁꯨ ꯈꯪꯅꯕ ꯅꯠꯇꯦ ꯃꯥꯗꯣ ꯑꯗꯨꯒ ꯑꯩꯅ ꯍꯥꯏꯕꯤꯈ꯭ꯔꯕꯅꯦ ꯏꯃꯥꯟꯅꯕꯤ ꯈꯔ ꯂꯩꯑꯦ ꯃꯣꯏꯕꯨ ꯀꯣꯜ ꯇꯧꯕꯤꯌꯣ ꯃꯣꯏꯁꯨ ꯂꯩꯇ꯭ꯔꯒ ꯂꯩꯌꯦ ꯍꯥꯏꯕ ꯃꯥꯁꯨ ꯀꯨꯏꯈ꯭ꯔꯦ ꯍꯧꯖꯤꯛ ꯐꯥꯎ ꯂꯣꯏꯗ꯭ꯔꯥ ꯂꯩꯔꯤ ꯃꯥꯁꯨ
ꯑꯣ
ꯑꯗꯨꯒꯤ ꯍꯣꯔꯦꯟ ꯃꯥꯗꯣ ꯍꯧꯖꯤꯛꯇꯤ ꯆꯥꯛ ꯊꯣꯡꯈꯤꯒꯦꯅ ꯉꯁꯥꯏꯗꯣ ꯇꯧꯔ ꯂꯩꯕꯅꯦꯕ
ꯎꯝ
ꯈꯔ ꯂꯩꯔꯒ ꯑꯩ ꯍꯡꯈ꯭ꯔꯒ ꯇꯧꯕꯤꯒꯦ
ꯍꯣꯏ ꯍꯣꯏ ꯍꯣꯏ ꯑꯗꯨꯝ ꯐ꯭ꯔꯤꯅꯤ ꯉꯔꯥꯡꯗꯣ ꯑꯩ ꯁꯥꯎꯅꯤꯡꯕꯅꯀꯣ ꯃꯣꯏꯣ ꯃꯣꯏ
ꯑꯥ
ꯑꯣ ꯑꯗꯨ ꯑꯗꯨ ꯅꯨꯄꯥꯕꯨ
ꯀꯔꯤ ꯇꯧꯕ꯭ꯔꯥ
ꯑꯩ ꯂꯩꯃꯤꯟꯅꯕ ꯅꯨꯄꯤꯅ ꯄꯤꯌꯦꯕ ꯑꯗꯨꯒ ꯋꯥꯟꯁ ꯇꯧꯔꯦ ꯋꯥꯟꯁ ꯎꯝ ꯇꯞꯈ꯭ꯔꯦꯃꯨꯛ
ꯑꯧ ꯑꯃꯨꯒ ꯇꯧꯗ꯭ꯔꯦ
ꯇꯧꯔꯦ
ꯑꯥ
ꯁꯣ ꯑꯂꯨꯝ ꯑꯝ ꯑꯍꯨꯝ ꯃꯤꯅꯠ ꯑꯍꯨꯝ ꯃꯔꯤꯗ ꯑꯗꯨꯝ ꯆꯠꯈ꯭ꯔꯦ ꯑꯗꯨꯒꯤ ꯑꯩ ꯁꯥꯎꯅꯤꯡꯕꯅ
ꯑꯩꯒꯤꯁꯨꯨ ꯑꯁ ꯍꯧꯖꯤꯛꯀꯤꯁꯦ ꯑꯗꯨꯝ ꯄꯪ ꯇꯠꯇ ꯇꯥꯠꯂꯒ ꯂꯩꯌꯦꯗ
ꯑꯗꯨꯅꯤꯀꯣ
ꯎꯝ ꯌꯥꯝ ꯋꯥꯕꯅꯤ ꯇꯠꯄꯗ ꯑꯗꯨꯝ ꯇꯠꯂꯦ ꯇꯠꯂꯦ ꯇꯠꯂꯦ ꯇꯧꯔꯒꯗ ꯑꯩꯒ ꯀꯔꯤ ꯍꯥꯏꯗꯣꯏꯅꯣ ꯑꯩꯁꯨ ꯈꯪꯗ꯭ꯔꯦ ꯃꯥ ꯑꯗꯨ ꯅꯨꯄꯥꯗꯨꯗꯤ ꯅꯨꯄꯤ ꯈꯛꯇ ꯇꯧꯔꯒ ꯂꯩꯔꯦ ꯍꯥꯏꯌꯦ ꯍꯧꯖꯤꯛꯇꯤ ꯎꯝ ꯑꯩꯒꯤꯁꯨ ꯄꯤꯌꯣ ꯍꯥꯏꯔꯒ ꯒ꯭ꯔꯨꯞꯇ ꯃꯦꯁꯦꯖ ꯌꯦꯡꯉꯒ ꯇꯧꯋꯣ ꯅꯁꯥꯅ ꯍꯥꯏꯌꯦ ꯑꯩꯉꯣꯟꯗ
ꯇꯜꯂꯦꯍꯦ
ꯍꯥꯏꯗꯤꯀꯣ ꯍꯣꯏ ꯍꯣꯏ ꯏꯃꯥꯟꯅ ꯕꯤꯁꯤꯡꯅꯦ ꯍꯥꯏꯔꯒ ꯀꯩꯅꯣ ꯇꯧꯋꯣ ꯍꯥꯏꯕꯗꯤ ꯌꯥꯕ ꯅꯠꯇ꯭ꯔꯒ ꯁꯨꯛꯈꯪ ꯈꯪꯗꯕꯗꯨꯕꯨ ꯁꯨꯃꯥꯏꯅ ꯇꯧꯕ ꯇꯧꯅꯤꯡꯉꯥꯏꯗꯣ ꯑꯩꯗꯤ ꯈꯔ ꯀꯩꯅꯣ ꯇꯧꯕ
ꯏ ꯀꯥꯏꯕꯒꯤꯀꯣ
ꯎꯝ
ꯃꯉꯣꯟꯗ ꯇꯧꯕ ꯍꯣꯏꯗꯣ ꯑꯩꯒꯤꯁꯨ ꯄꯤꯌꯨ ꯍꯥꯏꯔꯒ ꯅꯇꯣꯝꯇ ꯇꯧ ꯃꯤ ꯃꯌꯥꯝ ꯑꯗꯨꯗ ꯂꯩꯏꯔꯗꯨꯕꯣꯅ ꯍꯥꯏꯔꯛꯄ
ꯂ
ꯑꯗꯨꯒ ꯃꯥꯗꯤ ꯅꯨꯄꯥꯕꯨꯁꯨ ꯇꯧꯗꯦ ꯍꯥꯏꯌꯦ ꯅꯨꯄꯤ ꯉꯥꯛꯇ
ꯅꯨꯄꯤꯔ ꯅꯨꯄꯥꯔꯥ
ꯑꯗꯨ ꯅꯨꯄꯥꯗꯣ ꯅꯕꯥꯅꯤ ꯉꯔꯥꯡ ꯁꯥꯟꯅꯩ ꯍꯥꯏꯕ ꯅꯨꯄꯥꯗꯣ ꯍꯅꯨꯕꯤ ꯉꯥꯛꯇꯅꯤ ꯍꯥꯏꯌꯦ ꯃꯥꯅ ꯇꯥꯎꯒꯗꯕ ꯁꯨꯔꯏ ꯑꯗꯨꯒ
ꯑꯩꯁꯦ ꯃꯨꯟꯗꯥ ꯅꯨꯡꯉꯥꯏꯔꯝꯒꯅꯤ ꯀꯩꯅꯣ
ꯍꯅꯨꯕꯤ ꯍꯅꯨꯕꯤꯒꯨꯝꯕꯟ ꯃꯃꯥ ꯈꯔ ꯃꯥꯟꯕꯒꯨꯝꯕꯁꯨ ꯇꯥꯎꯕ ꯐꯥꯡꯉꯦ ꯍꯥꯏꯌꯦ ꯑꯗꯨꯗꯒꯤ ꯍꯅꯨ ꯑꯗꯨꯒ ꯃꯉꯣꯟꯗꯗꯤ ꯍꯥꯏꯒꯅꯨꯀꯣ
ꯍꯣꯏ ꯑꯩ ꯀꯃꯥꯏꯅ ꯍꯥꯏꯗꯦ ꯁꯛꯁꯨ ꯈꯪꯗꯕ ꯑꯗꯨꯕꯨ
ꯅꯪꯕꯨ ꯅꯨꯡꯉꯥꯏꯅ ꯊꯝꯍꯟꯗꯣꯏꯅꯦ ꯑꯩꯅ ꯀ ꯇꯧꯔꯛꯑꯦ
ꯂꯣꯏꯔꯦ ꯂꯣꯏꯔꯦ ꯀꯤꯖꯩꯌꯦ ꯑꯩꯗꯤ
ꯑꯗꯨꯒ ꯃꯥꯁꯦ ꯅꯣꯛꯅꯤꯡꯄꯅ ꯁꯤꯔꯑꯦ ꯑꯗꯨꯒ ꯀ ꯑꯒ ꯇꯣ ꯈꯔꯅꯤ ꯍꯥꯏꯌꯦ ꯃꯥ ꯕꯥꯜ ꯅꯪꯕꯨꯁꯦ ꯑꯩꯅ ꯅꯨꯡꯉꯥꯏꯅ ꯊꯝꯍꯟꯗꯣꯏꯅꯦꯒ ꯍꯥꯏꯔꯛꯑꯦ ꯍꯥꯏꯅꯦ ꯅꯨꯄꯤꯅ ꯑꯗꯨꯁꯨ ꯈꯔ ꯍꯅꯨꯕꯤ ꯑꯣꯏꯈ꯭ꯔꯦ ꯍꯥꯏꯌꯦꯕ ꯕꯥꯥꯗꯣ ꯈꯥꯏꯔꯛꯄ ꯅꯨꯄꯤꯗ ꯍꯣꯏ ꯃꯤ ꯂꯣꯏ ꯌꯥꯝ ꯍꯥꯏꯔ ꯂꯩꯕꯅꯦ ꯁꯤꯗ
ꯎꯝ ꯑꯩꯈꯣꯏꯗꯤ ꯈꯥꯏꯕ ꯍꯩꯇꯕꯗꯣ
ꯃꯤꯅ ꯍꯥꯏꯔꯛꯑꯁꯨ ꯔꯤꯄ꯭ꯂꯥꯏ ꯇꯧꯕ ꯍꯥꯏꯇꯦꯕ
ꯑꯗꯨꯅꯦ ꯑꯗꯨꯅꯦ ꯀꯩꯅꯣꯝꯃ ꯇꯧꯋꯤꯀꯣ ꯑꯣꯏꯗꯤ
ꯎꯝ ꯅꯤ